ꯍꯜꯂꯣ
ꯑ ꯏꯕꯦꯝꯃ ꯎꯝ ꯅꯁꯝ ꯀꯌꯥꯝ ꯁꯥꯡꯉꯤ ꯅꯪꯗꯤ
ꯑꯩ ꯁꯝ ꯈꯔ ꯑꯗꯨꯝ ꯁꯥꯡꯉꯦ ꯑ ꯌꯥꯡꯂꯦꯟ ꯌꯥꯡꯂꯦꯟ ꯌꯧꯔꯦ ꯅꯪꯗꯤ
ꯑꯩꯒꯤ ꯊꯅ ꯍꯦ ꯀꯂꯒꯎ꯭ꯔꯦ
ꯑꯁ ꯑꯗꯨꯗꯤ ꯌꯥꯝ ꯁꯥꯡꯉꯦꯀꯣ
ꯍꯆꯥꯡ ꯑꯃꯅꯦꯅ ꯅꯪꯗꯤ ꯏꯃꯨꯡ ꯊꯕꯛ ꯌꯥꯝ ꯀꯟꯉꯦ ꯅꯪꯒꯤ ꯊꯕꯛ ꯌꯥꯝ ꯐꯕꯅ ꯄꯤꯕꯖꯥꯕ ꯅꯪ
ꯊꯕꯛꯁꯦ ꯈꯔꯗꯤ ꯐꯩ ꯍꯥꯏꯗꯤ ꯆꯥꯛ ꯏꯟꯁꯥꯡ ꯊꯣꯡꯕ ꯐꯤꯁꯨ ꯐꯤꯖꯥꯝ ꯑꯗꯨ ꯈꯔ ꯇꯧꯋꯦ ꯑꯗꯨꯗꯩꯗꯤ ꯍꯦꯟꯗꯣꯛꯄꯗꯤ ꯇꯧꯗꯌꯦ ꯅꯪꯗꯤ ꯀꯩꯗꯧꯒꯦ
ꯅꯪ ꯅꯪꯒꯗꯤꯕꯤꯦ ꯀꯌꯥꯗ ꯑꯩ
ꯑꯩꯋꯦꯠ ꯐꯣꯔꯇꯤꯒꯥꯁ ꯁꯚꯦꯟ ꯑꯩꯠ ꯑꯗꯨꯃꯥꯏꯅ
ꯑꯣꯗꯤ ꯑꯗꯨꯗꯤ ꯑꯃꯀ ꯅꯣꯏꯦꯅꯀꯣ
ꯑꯩꯣꯏ ꯈꯔ ꯌꯥꯝ ꯌꯥꯝ ꯀꯪꯉꯦ ꯌꯥꯝ ꯅꯣꯏ ꯍꯥꯏꯕꯁꯨ ꯑꯗꯨꯝ ꯆꯥꯡ ꯑꯃꯗꯅ ꯑꯗꯨ
ꯑ ꯑ ꯅꯪ ꯈꯨꯏꯍꯤ ꯐꯖꯥꯒ ꯅ ꯍꯕ
ꯈꯪꯗꯦ ꯐꯖꯩ ꯍꯥꯏꯗꯣꯏꯔꯥ ꯐꯖꯗꯦ ꯍꯥꯏꯗꯔꯥ ꯑꯩꯒꯤ ꯅꯨꯃꯤꯠꯇꯨꯗꯤ ꯑꯩꯅ ꯏꯕꯒꯤꯅꯤ ꯂ ꯐꯗꯤ ꯐꯖꯔꯦ ꯑ
ꯃꯤꯗꯤ ꯃꯖꯥ ꯅꯗꯨ ꯊꯤ ꯑ
ꯑ ꯍꯥ ꯍꯅ ꯅ ꯁꯔꯒ ꯁꯒ ꯇꯤꯛꯀꯤ ꯄꯤꯖꯩ ꯍꯥꯏꯕ꯭ꯔꯥ ꯑꯗꯨꯗꯣ ꯏꯁꯥꯅ ꯏꯁꯥ ꯇꯧꯗꯣꯏꯅꯦꯕꯕꯨ ꯑꯩꯅ ꯇꯔꯤꯁꯦ ꯑꯗꯨꯑꯣꯏꯁꯨ ꯃꯤꯅ ꯊꯒꯠ ꯏꯁꯥꯅ ꯊꯥꯒꯠꯂꯗꯤ ꯀꯥꯆꯤꯟ ꯀꯣꯏꯌꯥ ꯌꯧꯋꯦ ꯍꯥꯏꯕ꯭ꯔꯥ ꯑ ꯑꯥ ꯑꯗꯨ ꯑꯣꯏꯗꯣꯏꯅꯦ ꯑꯗꯨꯗꯨꯅꯦ
ꯑꯗꯨꯗꯤ ꯃꯤꯅ ꯐꯖꯩ ꯍꯥꯏꯕꯤꯔꯛꯔꯣꯏꯀꯣ ꯑꯗꯨꯃꯥꯏꯅ ꯇꯧꯕ ꯌꯥꯗꯦꯀꯣ ꯑ
ꯑꯁ ꯅꯣꯡ ꯐꯥꯗꯁꯨ ꯐꯖꯩ ꯍꯥꯏꯅꯗꯤ ꯌꯥꯏꯗꯅ
ꯑꯗꯨꯣ ꯃꯦꯗꯥꯝ ꯍꯣꯏꯗꯨꯕꯨ ꯁꯪꯉꯒ ꯑꯗꯨꯝ ꯂꯩꯗꯣꯏ ꯖꯥꯠꯂꯣ ꯁꯪꯅꯤ ꯍꯥꯏꯔꯝꯃꯤꯅꯦ
ꯃꯦꯗꯥꯝ ꯁꯪꯅꯤ ꯍꯥꯏꯔꯝꯃꯦ ꯍꯥꯏꯗꯤ
ꯄꯨꯡ ꯄꯨꯡ ꯍꯥꯏꯗꯤ ꯈꯪꯗꯦ ꯄꯨꯡ ꯑꯦꯛꯖꯦꯛꯂꯤ ꯃꯣꯏ ꯄꯨꯡ ꯑꯍꯨꯝꯐꯧ ꯂꯩꯗꯣꯏꯔꯥ ꯈꯪꯗꯦꯕꯀꯣ
ꯑꯥ
ꯁꯪꯅꯤ ꯍꯥꯏꯔꯝꯃꯦꯕ
ꯑꯗꯨꯗꯤ ꯀꯅꯥ ꯀꯃꯥꯏꯅ ꯁꯪꯗꯣꯏꯅꯣ ꯃꯣꯏꯁꯨ ꯌꯅ ꯊꯕꯛ ꯂꯩꯔꯝꯗꯣꯏꯅꯤ ꯑꯗꯨꯃ ꯅ ꯃꯆꯥ ꯃꯁꯨ ꯂꯩꯔꯝꯅꯤ ꯑꯗꯨ ꯃꯌꯥꯝꯁꯨ ꯂꯣꯏ ꯀꯥꯝꯊꯣꯛꯑꯝꯃꯒ ꯑꯩ ꯑꯉꯥꯡ ꯁꯪꯗꯣꯏꯅꯦꯅ ꯁꯪꯗꯣꯏꯔꯕꯁꯤꯗ
ꯑꯗꯨꯅꯦ ꯑꯗꯣ ꯄꯨꯡ ꯑꯍꯨꯝ ꯇꯥꯔꯕꯣ ꯍꯧꯖꯤꯛꯁꯤꯀꯣ ꯑꯍꯨꯝ ꯇꯥꯔ ꯆꯠꯂꯝꯕꯅꯤꯅ
ꯑꯍꯨꯝ ꯇꯥꯗ꯭ꯔꯤ ꯇꯥꯗꯣꯔꯦ
ꯃꯣꯏꯁꯦ ꯃꯊꯣꯛ ꯌꯥꯝ ꯂꯩꯇꯕꯖꯥꯠꯅꯤꯀꯣ
ꯍꯣꯏ ꯍꯣꯏ ꯍꯣꯏ ꯅꯨꯄꯤ ꯑꯗꯨꯅꯕꯨ ꯅꯨꯄꯤ ꯍꯥꯏꯔꯗꯅ ꯅꯨꯄꯤ ꯍꯥꯏꯁꯤꯗꯤ ꯊꯕꯛ ꯂꯩꯇꯕꯤ ꯋꯥꯠꯁꯤ ꯋꯥꯠꯁꯤ ꯑꯣꯏꯉꯥꯡꯕꯤ ꯑꯗꯨ ꯑꯗꯨ ꯑꯣꯏꯗꯣꯏꯅꯤ
ꯃꯣꯢꯒꯤ ꯑꯁ ꯂꯣꯢꯔꯦ ꯂꯣꯢꯔꯦ
ꯑꯥ ꯀꯩꯅꯣ ꯑꯗꯣ ꯊꯒ
ꯀꯩꯕ
ꯄꯨꯛꯂꯥꯎꯕꯤ
ꯄꯨꯛꯂꯥꯎꯕꯤ
ꯅꯣꯛꯇꯅ ꯀꯥꯞꯊꯣꯛꯑ ꯂꯥꯛꯑꯒ ꯃꯌꯥꯗ ꯁꯣꯔ ꯍꯣꯡꯕꯣꯢ ꯍꯣꯟꯗꯕꯣꯢ ꯇꯧꯔꯒ ꯁꯪꯅꯤ ꯍꯥꯏꯔꯝꯃꯒ ꯆꯠꯈ꯭ꯔꯦ
ꯑꯥ ꯑꯥ ꯑꯗꯨꯅꯦ ꯌꯦꯡ ꯌꯦꯡꯕ ꯌꯥꯕꯖꯠꯅꯤ
ꯑꯩꯈꯣꯏꯅ ꯂꯩꯔꯤꯕ ꯃꯦ ꯁꯝꯅ ꯍꯥꯏꯗꯣ ꯌꯦꯡꯕ ꯌꯥꯔꯗꯤ ꯌꯥꯝ ꯐ
ꯑꯥ ꯇꯨꯃꯤꯟꯅ ꯆꯠꯂꯒ ꯌꯦꯡꯅꯔ ꯈꯪꯃꯤꯟꯅꯔꯨꯕꯗꯣ ꯍꯩꯃꯥ ꯍꯣ ꯅꯣꯏ ꯆꯠꯇ꯭ꯔꯤꯕꯣ ꯇꯧꯔꯒ
ꯎꯝ ꯍꯣꯏ ꯌꯥꯏꯌꯦ ꯍꯥꯏꯐꯦꯠ ꯍꯧꯒꯠꯂꯒ ꯌꯥꯝ ꯂꯥꯞꯄꯤ ꯌꯥꯝ ꯌꯥꯝ ꯂꯥꯞꯅ ꯆꯠꯀꯅꯤ ꯍꯥꯏꯕ ꯀꯥꯏ ꯂꯩꯅꯤ ꯍꯥꯢꯒꯦ
ꯈꯪꯗꯤꯌꯦ ꯑꯩꯖꯨ ꯀꯥꯏ ꯂꯩꯗꯣꯏꯅꯣ ꯃꯣꯏ ꯄꯥꯏꯔꯒ ꯂꯩꯔꯝꯗꯧ ꯃꯥꯟꯖꯟꯂꯛꯂꯦ ꯃꯣꯏ ꯂꯩꯐꯝ ꯂꯩꯩꯇꯦ
ꯑꯣ ꯍꯣꯏ
ꯃꯣꯏ ꯁꯤꯒꯤ ꯃꯃꯥꯡꯗ ꯂꯩꯔꯤꯁꯤꯕꯨ ꯀꯔꯝꯕ ꯋꯥꯠ ꯑꯣꯏ ꯂꯤꯖꯠꯅꯣ
ꯅꯪ ꯀꯗꯥꯏꯗ ꯂꯩꯒꯦ
ꯑꯩꯔꯣ ꯑꯩ
ꯑꯥ
ꯁꯨꯝ ꯀꯣꯄꯥꯏ ꯀꯣꯄꯥꯏ ꯄꯥꯏ ꯁꯥꯟꯅꯔ ꯂꯩ ꯐꯝꯕꯒ ꯍꯤꯞꯄꯒ ꯂꯣꯡꯕꯒ ꯐꯝꯕꯒ ꯍꯤꯞꯄꯒ ꯂꯣꯡꯕꯒ ꯇꯧ ꯂꯩ
ꯎꯝ ꯊꯕꯛ ꯑꯇꯩ ꯑꯃꯇ ꯂꯩꯇ꯭ꯔꯕ꯭ꯔꯣ
ꯎ ꯀꯔꯤꯅꯣ ꯇꯧꯔꯛꯏꯁꯤꯅ ꯀꯔꯤ ꯀꯔꯤꯅꯣ ꯀ ꯊꯕꯛ ꯑꯩ ꯊꯕꯛꯀꯤ ꯊꯕꯛ ꯉꯥꯛꯇꯅꯤꯗ ꯀꯔꯤ ꯐꯖꯔꯦꯅꯦ ꯁꯤꯗꯤ
ꯁꯕꯤ ꯂꯩꯁꯥꯕꯤ ꯅꯠꯇ꯭ꯔꯣ ꯅꯪ
ꯑꯩ ꯃꯧꯅꯦ
ꯁꯤꯅꯦ ꯊꯕꯛ ꯌꯥꯝ ꯆꯤꯟꯕꯅꯦꯕꯀꯣ ꯂꯩꯁꯥꯕꯤꯒꯗꯤ ꯃꯥꯟꯅꯗ꯭ꯔꯕꯅꯦꯕ ꯄꯣꯠꯁꯦ ꯂꯩꯗꯅ ꯂꯩꯁꯥꯕꯤ ꯑꯃꯅ ꯄꯨꯡ ꯇꯔꯨꯛꯇ ꯍꯧꯒꯠꯄ ꯄꯣꯠꯇꯣ ꯃꯧ ꯑꯃꯅ ꯄꯨꯡ ꯃꯔꯤꯗ ꯍꯧꯒꯠꯂꯒ ꯊꯕꯛꯇꯨ ꯂꯣꯏꯁꯟꯂꯛꯑꯒ ꯊꯕꯛ ꯢꯟꯈꯥꯡ ꯂꯣꯏꯁꯤꯜꯂꯒ ꯆꯥꯛ ꯏꯁꯤꯡ ꯊꯣꯡꯕ ꯍꯥꯏꯕ ꯑꯃꯁꯨ ꯂꯩ ꯂꯥꯏꯗꯨꯛ ꯀꯠꯄ ꯍꯥꯏꯕ ꯑꯃꯁꯨ ꯁꯨ ꯂꯩ ꯑꯗꯨꯃꯥꯏꯅ ꯇꯧꯗꯣꯏꯅꯦꯕꯀꯣ ꯑꯗꯨ ꯈꯤꯇꯪ ꯈꯦꯠꯅꯕ ꯃꯥꯂꯦꯀꯣ ꯍꯧꯖꯤꯛꯀꯤ ꯆꯦꯆꯦ ꯃꯧ ꯃꯤ ꯈꯔ ꯊꯕꯛ ꯀꯣꯝꯕ ꯃꯥꯜꯂꯦꯀꯣ ꯑꯩꯒꯤ ꯋꯥꯈꯜꯗꯗꯤ
ꯃꯧ ꯊꯕꯛ ꯀꯣꯝꯃꯤ ꯍꯦ ꯍꯦ
ꯑꯣ ꯑꯗꯨꯗꯤ ꯃꯧ ꯑꯇꯣꯞꯄ ꯑꯝꯁꯨ ꯂꯩꯔꯝꯒꯗꯧꯕ ꯃꯥꯜꯂꯤ ꯑꯗꯨꯅ ꯊꯕꯛ ꯀꯣꯝꯃꯦ ꯍꯥꯏꯔꯤꯁꯤꯅꯗꯤ
ꯑ ꯂꯩ ꯑꯃꯥ ꯂꯩꯔꯤꯌꯦ ꯑꯝ ꯗꯣ ꯀꯩꯍꯥꯏꯅꯤ ꯈꯣꯏꯅꯤꯗꯣ ꯀꯩ ꯍꯥꯏꯗꯣꯏꯅꯣ ꯃꯥꯅ ꯊꯕꯛ ꯌꯥꯝ ꯗꯨꯝꯂꯩ ꯍꯥꯏꯇꯥꯔꯦꯀꯣ ꯑꯩꯗꯤ ꯇꯧꯗꯦ ꯍꯥꯏꯇꯥꯔꯦ ꯀꯦꯌꯥ ꯐꯣꯟꯁꯦ ꯑꯩꯒꯤ ꯗꯤ ꯀꯩꯅꯣꯅꯦ ꯍꯥꯏ ꯇꯔꯦꯅꯦ ꯑꯩꯈꯣꯏꯒꯤ ꯑꯩꯗꯤ ꯐꯣꯟꯒꯤ ꯃꯤꯅꯦ ꯍꯥꯏꯇꯥꯔꯦꯅꯦ
ꯑ ꯑ ꯑꯥ ꯑꯥ ꯈꯔ ꯆꯥꯟꯅꯕꯗꯤ ꯌꯥꯎꯗ꯭ꯔꯣ
ꯗꯤ ꯑꯩ ꯑꯃꯨꯛ ꯂꯩꯔꯤꯛꯀꯤ ꯃꯤ ꯑꯣꯏꯗꯣꯏꯅꯤꯀꯣ
ꯏꯃꯍꯥꯏ ꯑꯩꯁ ꯑꯗꯨꯗꯤ ꯆꯤꯆꯦ ꯃꯧꯁꯦ ꯊꯕꯛ ꯑꯆꯧꯕ ꯑꯃ ꯑꯥꯏ ꯄꯤ ꯑꯦꯁ ꯑꯥꯏ ꯑꯦ ꯑꯦꯁ ꯀꯨꯝꯕ ꯑꯣꯏꯒꯦ ꯍꯥꯏꯕꯒꯤ ꯄꯥꯟꯗꯝ ꯑꯃ ꯂꯩꯕ ꯃꯥꯜꯂꯤꯀꯣ
ꯑꯩ ꯌꯨ ꯄꯤ ꯑꯦꯁ ꯁꯤ ꯑꯣꯏꯗꯣꯏꯅꯦ ꯌꯨ ꯄꯤ ꯑꯦꯁ ꯁꯤꯒꯤ ꯄꯥꯟꯗꯝ ꯀꯟꯅ ꯇꯧꯔꯤ ꯍꯧꯖꯤꯛ
ꯑꯗꯨꯗꯤ ꯃꯧ ꯑꯣꯏꯔꯕꯅꯤ ꯑꯩꯉꯣꯟꯗꯗꯤ ꯈꯔ ꯍꯜꯂꯅꯤ ꯅꯤꯅꯦ ꯀꯧꯔꯒꯦꯀꯣ ꯄꯣꯠꯁꯦ
ꯌꯥꯏꯌꯦ ꯅꯤꯅꯦ ꯀꯧꯔꯁꯨ
ꯑꯗꯨꯗꯤ ꯅꯤꯅꯦꯅ ꯌꯨ ꯄꯤ ꯑꯦꯁ ꯁꯤ ꯀ꯭ꯂꯤꯌꯥꯔ ꯇꯧꯔꯀꯥꯟꯗ ꯑꯩꯖꯦ ꯍꯥꯏꯐꯦꯠ ꯅꯤꯡꯖꯤꯡꯕꯤꯔꯛꯑꯣ ꯑꯩꯖꯨ ꯊꯕꯛ ꯏꯪꯒꯥꯡ ꯍꯥꯏꯕ ꯑꯃ ꯂꯩꯗ ꯃꯆꯥ ꯃꯆꯥ ꯑꯗꯨ ꯈꯤꯇꯪ ꯍꯥꯞꯄ ꯌꯥꯅꯕ ꯈꯔ ꯇꯧꯍꯧꯕ ꯌꯥꯅꯕ ꯀꯣ
ꯑ ꯑꯧ ꯍꯣꯏ ꯍꯥꯞꯀꯦ ꯑꯗꯣ ꯑꯈꯣꯏ ꯃꯁꯛ ꯊꯤꯕ ꯃꯤꯗꯤ ꯍꯥꯞꯇꯦꯀꯣ
ꯃ ꯑꯩꯗꯤ ꯃꯁꯛ ꯊꯤ ꯑꯩꯖꯦ ꯁꯛꯇꯤ ꯌꯥꯝ ꯐꯖꯕꯗꯤ ꯑꯣꯏꯗꯦꯕꯀꯣ ꯑꯗꯨ ꯌꯦꯡꯕꯗꯗꯤ ꯑꯗꯨꯝ ꯆꯨꯝ ꯐꯤꯔꯥꯟ ꯆꯥꯕꯗꯤ ꯃꯥꯟꯗꯤ ꯃꯥꯜꯂꯦꯕ
ꯅꯪꯖꯦ ꯑꯣꯍꯣ ꯍꯣ ꯁꯨꯝ ꯍꯣꯏ ꯐꯤꯠ ꯑꯣꯏꯕ ꯈꯛ ꯍꯥꯞꯀꯅꯤꯀꯣ ꯑꯩꯒꯤ ꯁꯥꯏꯗꯇꯩꯗꯤ
ꯆꯨꯝ ꯃꯥꯜꯂꯝꯃꯗꯤ ꯍꯥꯞꯄꯣꯏꯀꯣ ꯑꯣꯏꯗꯤ
ꯑꯦ ꯑꯗꯨꯗꯤ ꯅꯣꯏꯍꯟꯕꯝ ꯆꯪꯉꯤꯅꯦꯀꯣ ꯈꯔ ꯋꯥꯡꯇꯛ ꯇꯧꯕ ꯈꯔ ꯅꯣꯏꯇꯛ ꯇꯧꯕ ꯑꯗꯨꯗꯤ ꯌꯥꯗꯣꯏꯔꯣ
ꯑꯥ ꯌꯥꯗꯣꯏꯅꯤ ꯑꯗ ꯍꯥꯏꯔꯤꯁꯤꯅ ꯅꯪ ꯈꯔ ꯀꯞ ꯆꯨꯝ ꯃꯟꯕ ꯃꯥꯅꯤꯀꯣ
ꯑ ꯑꯥꯎ ꯑꯩ ꯌꯦꯡꯕꯗ ꯊꯥꯖꯔꯣꯏꯕꯀꯣ ꯑꯗꯨꯝ ꯊꯦꯡꯅꯔꯀꯥꯟꯗ ꯈꯪꯉꯅꯦꯕ ꯑꯩꯖꯦ ꯆꯨꯝ ꯃꯥꯥꯜꯂꯤ ꯃꯥꯟꯗꯦ ꯍꯥꯏꯕ ꯄꯣꯠꯁꯦ ꯑꯗꯨꯝ ꯈꯪꯉꯅꯤꯀꯣ
ꯍꯣꯏ ꯌꯥ ꯑ ꯑꯗꯨꯅꯦ ꯌꯥꯝꯕ ꯖꯥꯠꯅꯤ ꯑꯗ ꯑꯩ ꯍꯥꯟꯅ ꯌꯨ ꯄꯤ ꯑꯦꯁ ꯁꯤ ꯑꯃꯨꯛ ꯐꯥꯎꯒꯤꯒꯦꯀꯣ
ꯊꯥꯔꯨꯈꯤꯒꯦ ꯍꯥꯏꯔꯣ
ꯑ ꯊꯔꯨꯗꯧꯔꯤꯅꯤ ꯍꯧꯖꯤ ꯍꯦꯛꯇ ꯂꯥꯏ ꯄꯥꯗꯔꯗꯧꯅꯤ ꯈꯣꯏꯅꯥꯗꯤ ꯂꯥꯏꯔꯤꯛꯀꯤ ꯃꯤꯅꯤ ꯂꯥꯡ ꯌꯥꯗꯦ ꯍꯥꯏꯇꯥꯥꯏꯔꯦ
ꯑꯣ ꯑꯣ ꯑꯣ
ꯑ ꯍ ꯍꯌꯦꯡ ꯍꯦꯛꯇꯥ ꯂꯩꯔꯤꯛ ꯌꯦꯡ ꯊꯔꯅꯤ
ꯑꯗꯨꯗꯤ ꯀꯨꯏꯗꯔ꯭ꯦ ꯀꯩꯀꯩꯗꯤ ꯄꯥꯔꯒꯦ
ꯑ ꯂꯥꯏꯔꯤꯛ ꯌꯥꯝ ꯄꯥꯔꯦꯗ ꯍꯧꯖꯤꯛ ꯃꯊꯨꯟ ꯈꯛ ꯉꯥꯏ ꯁꯤꯜꯂꯛꯑꯦ ꯃꯊꯨꯟꯖꯦ ꯄꯥꯕ ꯍꯧꯕꯗ ꯑ ꯑꯈꯣꯏꯒꯤ ꯈꯔ ꯁꯨꯝ ꯑꯋꯥꯕ ꯈꯥꯡ ꯉꯥꯏ ꯀꯣ ꯅꯪꯒ ꯋꯥꯔꯤ ꯁꯥꯟꯅꯔꯤ
ꯀꯩꯕ
ꯑꯣ ꯑꯋꯥ ꯄꯣꯊꯥꯕ ꯑꯣꯏꯅꯀꯣ ꯅꯪꯒꯅꯦ ꯋꯥꯔꯤ ꯁꯥꯟꯅꯔꯅꯦꯕ ꯕꯩ ꯃꯊꯨꯟꯇ ꯉꯥꯏꯁꯤꯗꯤ ꯄꯥꯗꯧꯕ
ꯍꯥꯥ
ꯀꯩꯑꯕ
ꯅꯣꯡꯃꯗ ꯄꯨꯡ ꯀꯌꯥꯒꯗꯤ ꯄꯥꯒꯦꯕ
ꯅꯣꯡꯃꯗ ꯑꯩꯗꯤ ꯑ ꯄꯨꯡ ꯇꯔꯦꯠ ꯅꯤꯄꯥꯜꯃꯨꯛ ꯄꯥꯏ ꯍꯥꯏꯇꯥꯥꯏ
ꯑꯩꯅ ꯍꯥꯏꯗꯤꯅꯦ ꯅꯥ ꯍꯜꯂꯣ ꯑ ꯑ ꯇꯥꯏ ꯇꯥꯏ
ꯑ ꯀꯩ ꯍꯥꯏꯕꯅꯣ ꯅꯪ ꯂꯣꯟ ꯊꯣꯛꯇꯕ ꯅꯪ ꯂꯣꯟꯁꯦ
ꯑꯩꯅ ꯍꯥꯏꯗꯤꯅꯦ ꯑꯦ ꯑꯦ ꯀꯤ ꯅꯪ ꯅꯨꯡꯉꯥꯏꯇ꯭ꯔꯦꯀꯣ ꯑꯩꯅ ꯍꯥꯏꯅ ꯑꯩꯅ ꯍꯥꯏꯕꯗꯤꯅꯦ ꯑ ꯅꯤꯅꯦꯖꯦ ꯌꯨ ꯄꯤ ꯑꯦꯁ ꯁꯤ ꯑꯦꯛꯖꯥꯝ ꯊꯥꯕꯒꯤ ꯂꯥꯏꯔꯤꯛ ꯄꯥꯏ ꯍꯥꯏꯗꯅ ꯑꯗꯨ ꯅꯣꯡꯃꯗ ꯄꯨꯡ ꯀꯌꯥ ꯀꯌꯥ ꯄꯒꯦ ꯍꯥꯏꯕ
ꯅꯣꯡꯃꯥꯗꯗꯤ ꯇꯨꯌꯦꯞ ꯑꯣꯋꯔ ꯄꯥꯏꯌꯦ
ꯅꯧꯅꯨ ꯇꯨꯌꯦꯄ ꯑꯣꯔ ꯄꯌꯦꯕ ꯃꯧ ꯑꯃ ꯇꯨꯌꯦꯞ ꯑꯣꯔ ꯄꯥꯏ ꯅꯥꯆꯥ ꯅꯠ ꯅꯦꯅꯦꯒꯤ ꯆꯠ ꯃꯆꯥ ꯂꯩꯇ꯭ꯔꯤꯕꯣ
ꯑ ꯑꯩꯗꯤ ꯏꯆꯥ ꯌꯥꯕ ꯃꯤ ꯅꯠꯇꯦ ꯏꯆꯥ ꯌꯥꯎꯗꯤꯌꯦ ꯑ ꯌꯨ ꯄꯤ ꯑꯦꯁ ꯁꯤ ꯐꯥꯎꯔꯅꯤ ꯑꯅꯤ ꯑꯍꯨꯝ ꯄꯣꯛꯊꯣꯛꯀꯅꯤ
ꯑꯣ ꯑꯣ ꯑꯣ ꯑꯗꯨꯗꯤ ꯄꯣꯠꯁꯦ ꯍꯧꯖꯤꯛ ꯍꯧꯖꯤꯛꯀꯤ ꯑꯣꯏꯅꯗꯤ ꯌꯨ ꯄꯤ ꯑꯦ ꯁꯤ ꯔꯣꯝꯗ ꯑꯣꯏꯅ ꯆꯠꯂꯦꯕꯀꯣ
ꯑꯥꯎ ꯆꯠꯂꯦ
ꯑꯣ ꯍꯣ
ꯂꯥꯐꯏꯁꯇꯥꯟ ꯂꯥꯐꯏꯁꯇꯥꯟ ꯀꯩꯗꯧꯕ
ꯑꯩꯈꯣꯏ ꯂꯏꯐ ꯏꯁꯇꯜꯖꯦ ꯀꯥꯂꯛꯆꯥꯗ꯭ꯔꯣ ꯑꯩꯈꯣꯏ ꯂꯏꯐ ꯏꯁꯇꯜꯒꯦ
ꯍꯣꯏ ꯑꯩꯁꯨ ꯄꯥꯝꯃꯦ ꯑꯗꯨ ꯍꯣꯏ ꯀꯜꯂꯦ ꯑꯗꯣ ꯑꯩꯅ ꯀꯣꯂꯦꯖ ꯇꯝꯃꯤꯖꯦ ꯇꯣꯛꯊꯣꯛꯑꯒ ꯑꯩꯁꯦ ꯌꯨꯝ ꯄꯥꯟꯊꯣꯛꯑꯒ ꯌꯨꯝ ꯌꯨꯄꯦꯁꯤ ꯌꯨꯄꯦꯁꯤ ꯊꯥꯕꯒꯤ ꯑꯣꯏꯅ ꯂꯩꯔꯁꯤꯔꯣ ꯑꯩꯁꯨ
ꯍꯣꯏ ꯑꯗꯨꯃꯥꯏꯅ ꯂꯩꯌꯣ ꯑꯩ ꯍꯥꯏꯖꯤ ꯑꯐꯕ ꯄꯥꯎꯇꯥꯛꯅꯤ ꯅꯪꯕꯣ
ꯑꯣ ꯍꯣꯏ ꯑꯗꯨꯗꯤ ꯑꯩ ꯂꯩꯒꯦꯀꯣ ꯑꯩ ꯏꯀꯨꯏ ꯀꯨꯏꯗꯅ ꯑꯩꯁꯨ ꯌꯨꯝ ꯄꯥꯟꯊꯣꯛꯑꯒꯦ ꯑꯗꯨꯒ ꯊꯕꯛ ꯇꯧꯔꯒ ꯂꯩꯔꯒꯦꯀꯣ
ꯑꯥ ꯐꯩꯈꯣꯏꯗ ꯌꯨꯗꯞꯅꯤ ꯑꯗꯨꯒꯨ ꯑꯍꯅ ꯅꯪ ꯍꯌꯦꯡ ꯑ ꯏꯀꯨꯏ ꯀꯨꯏꯗꯅ ꯑꯁꯦ ꯍꯧꯖꯤꯛ ꯄꯥꯡꯈꯠꯂꯛꯄ ꯊꯥ ꯑꯐꯕ ꯊꯥꯖꯦ ꯂꯨꯍꯣꯡꯍꯧꯔꯣ
ꯀꯔꯝ ꯀꯥꯟꯗ ꯐꯩ ꯍꯥꯏꯒꯦ ꯑꯗꯨ ꯅꯨꯄꯥꯗꯤ ꯂꯩꯇꯕ ꯑꯩꯒꯤ
ꯁꯤꯗꯔꯛꯄ ꯊꯥ ꯌꯧꯗ꯭ꯔꯤꯉꯩꯗ ꯂꯩꯕꯅꯦ ꯑꯩꯁꯨ ꯈꯪꯗꯦꯅꯦ ꯅꯣꯡꯖꯨ ꯊꯥꯗ ꯂꯨꯍꯣꯡꯍꯧꯔꯣ
ꯅꯨꯡꯖꯨ ꯊꯥꯗ ꯂꯨꯍꯣꯡꯕꯁꯦ ꯐꯩꯌꯦ ꯍꯥꯏꯕ꯭ꯔꯣ
ꯑꯥꯎ ꯐꯩ ꯍꯥꯏꯕꯅꯦ ꯂꯨꯍꯣꯡ ꯉꯣ
ꯑꯣ ꯑꯩꯗꯤ ꯑꯩꯈꯣꯏ ꯅꯤꯅꯦꯅ ꯍꯥꯏꯕꯗꯣ ꯏꯜꯂꯒ ꯂꯨꯍꯣꯡꯈꯒ꯭ꯔꯒ ꯀꯩ ꯍꯥꯏꯅꯤ ꯃꯇꯝ ꯐꯠꯇꯕꯗ ꯂꯨꯍꯣꯡꯉꯦ ꯀꯥꯏꯅ ꯏꯅꯦꯝ ꯏꯀꯨ ꯅꯒ ꯐꯠꯇꯅ ꯊꯤꯅ ꯇꯧꯕꯗꯨꯗꯤ ꯈꯤꯇꯪ ꯅꯨꯡꯉꯥꯏꯇꯦꯀꯣ ꯑꯗꯣ ꯅꯤꯅꯦ ꯂꯨꯍꯣꯡꯉꯕꯅꯤꯅ ꯑꯩ ꯊꯥꯖꯩꯌꯦ ꯅꯤꯅꯦꯅ ꯑꯐꯕ ꯄꯥꯎꯇꯥꯛ ꯄꯤꯔꯛꯀꯅꯤ ꯍꯥꯏꯕꯁꯦ
ꯑꯍꯥ ꯍꯣꯏꯅꯦ ꯑꯩꯗꯤ ꯑꯐꯕ ꯄꯥꯎꯇꯥꯛ ꯌꯥꯝ ꯄꯤꯕꯅꯦ ꯅꯪ ꯈꯪꯗ꯭ꯔꯤ ꯃꯥꯟꯂꯦ ꯍꯧꯖꯤꯛꯇꯤ ꯈꯪꯖꯤꯜꯂꯣꯀꯣ ꯅꯪꯗꯤ ꯀꯔꯤ ꯀꯥꯂꯦꯟꯗ ꯂꯨꯍꯣꯡꯕ ꯄꯥꯝꯕ꯭ꯔꯣ ꯅꯪꯉꯣꯟ ꯅꯨꯡꯗꯥꯡ ꯀꯔꯤ ꯑꯩ ꯀꯔꯤ ꯍꯥꯏꯇꯥꯔꯦꯅꯦ ꯏꯪꯗꯝꯗꯥꯥꯗ ꯂꯨꯍꯣꯡ ꯄꯥꯝꯕ꯭ꯔꯣ
ꯏꯪꯊꯝꯊꯥꯗꯗꯤ ꯏꯪꯕꯅꯤꯅ ꯀꯥ ꯍꯦꯟꯅꯗꯤ ꯄꯥꯝꯗꯦ ꯑꯗꯣ ꯀꯥꯂꯦꯟꯗꯅꯗꯤ ꯐꯩꯌꯦꯅ ꯈꯜꯂꯦ ꯃꯧ ꯑꯅꯧꯕꯤ ꯑꯣꯏꯔꯒ ꯀꯥꯂꯦꯟꯗ ꯊ ꯊꯕꯛ ꯁꯠ ꯁꯠ ꯁꯠ ꯂꯣꯏꯁꯜꯂꯒ ꯏꯪꯗꯝꯗꯥ ꯌꯧꯔꯀꯥꯟꯗ ꯃꯧꯗꯤ ꯈꯔ ꯂꯤꯁꯜꯂꯛꯑꯦꯗꯅ ꯊꯥꯗꯣ ꯈꯔ ꯍꯧꯖꯤꯟꯈꯤꯕꯒꯤ
ꯌꯥꯏꯅꯦ
ꯑꯗꯨꯅꯦ ꯑꯩ ꯑꯩꯒ ꯑꯩꯗꯤꯅꯦ ꯑꯩꯒꯤ ꯏꯃꯥꯟꯅꯕꯤ ꯍꯣꯡꯒꯅꯨꯅ
ꯑꯥ ꯍꯣ